ꯍꯂꯣ ꯀꯩꯅꯣ ꯍꯥꯏꯕꯅꯤꯗ ꯁꯨꯝꯃꯥꯢꯅ ꯇꯧꯍꯜꯂꯤꯁꯦ ꯁꯨꯃꯥꯢꯅ ꯇꯧꯗꯨ ꯑꯦ
ꯍꯂꯣ ꯇꯥꯔꯦ ꯑꯥ
ꯀꯔꯤꯅꯣ ꯇꯧꯔꯩꯁꯤꯕꯨ ꯑꯁ ꯀꯣꯛꯀ ꯉꯥꯎꯔꯦꯗ
ꯇꯥꯗ꯭ꯔꯕꯣ
ꯇꯥꯢꯌꯦ ꯑꯩꯕꯨꯗꯤ
ꯀꯩꯗꯧꯔꯒꯦ
ꯍꯜꯂꯣ
ꯇꯥꯢꯌꯦ
ꯀꯃꯥꯢ ꯇꯧꯒꯦ ꯌꯥꯗꯕ꯭ꯔ
ꯑꯩ ꯄꯥꯢꯁꯤꯗꯤ
ꯅꯠꯇꯦ ꯑꯍꯥꯟꯕꯗ ꯌꯥꯗꯕ꯭ꯔꯕ ꯑꯗꯨꯝ ꯄꯥꯢꯈꯠꯄ ꯌꯥꯗꯕ꯭ꯔꯕ
ꯌꯥꯢꯌꯦ
ꯎꯝ ꯑꯗꯨꯒ ꯀꯩꯒꯤꯅꯣꯕ ꯑꯇꯩꯒꯤꯗꯤ ꯌꯥꯗꯦ ꯌꯥꯗꯦ ꯍꯥꯏ ꯍꯥꯏꯕ
ꯑꯇꯩꯗꯣ ꯀꯩ ꯍꯥꯢꯅꯣꯕ ꯀꯩ ꯊꯣꯛꯂꯑꯦ ꯍꯥꯢꯅꯣ
ꯑꯗꯨꯝ ꯎꯝ ꯐꯣꯟꯗꯣ ꯆꯤꯡꯈꯠꯄꯗꯣ ꯍꯥꯏꯗꯤ ꯀꯣꯜ ꯑꯣꯛꯐꯝꯗꯣ ꯑꯣꯛꯄ ꯌꯥꯗꯦ
ꯑꯩꯗꯤ ꯌꯥꯗꯅ ꯄꯥꯢꯔꯤꯁꯤꯗꯤ
ꯑꯗꯨꯕꯨ ꯀꯃꯥꯢꯅ ꯇꯧꯔꯤꯅꯣ ꯈꯪꯗꯦꯕ ꯃꯣꯢꯒꯤꯗꯨꯅ ꯌꯥꯔꯦꯁꯦ ꯍꯣ ꯑꯩ ꯁꯥꯟꯅ
ꯑꯣꯛꯈꯦ ꯁꯇ꯭ꯔꯠ ꯃꯤꯅꯠ ꯀꯥꯌꯥꯅꯣ
ꯇꯦꯟ ꯌꯥꯝꯗ꯭ꯔꯕꯗ ꯃꯤ ꯀꯩꯅꯣꯁꯤꯗ ꯏꯕꯥꯟꯅꯤ ꯑꯗꯨꯝ ꯍꯦꯛ ꯇꯩꯅꯍꯧꯖꯤꯟꯕꯤꯅꯤ ꯌꯦꯡꯉꯨ ꯇꯨ ꯁꯤꯒꯤ ꯋꯥꯔꯤꯁꯤ ꯌꯥꯎꯔꯒꯨꯝꯁꯤ ꯀꯩ ꯏꯟꯖꯥꯡ ꯆꯥꯔꯒꯦ
ꯎꯝ ꯉꯥ ꯅꯪꯗꯤ
ꯑꯥ ꯑꯩꯗꯤ꯬꯬꯬꯬꯬ꯈꯥꯃꯦꯟ ꯊꯣꯡꯕ ꯅꯪꯅ ꯁꯣꯢꯔꯤꯔ ꯑꯃꯨꯛ ꯇꯥꯛꯑꯣ
ꯃꯦꯟꯐꯤꯠ ꯇꯧꯗꯧꯔꯦ ꯍꯥꯏꯕꯅꯦ
ꯑꯧ ꯗꯦꯠ ꯀꯌꯥꯗꯩ
ꯎꯝ ꯂꯥꯁ ꯋꯤꯛꯇꯒ ꯍꯥꯏꯅꯩ ꯍꯥꯏꯌꯦ
ꯑꯩ ꯖꯣꯞ ꯀ꯭ꯔꯥꯠ ꯀꯟꯅ ꯀꯥꯞꯄ ꯆꯠꯂꯤ
ꯍꯨꯝ ꯍꯥ ꯅꯪꯇ ꯅꯠꯇꯦ
ꯅꯪꯖꯨ ꯆꯠꯄ꯭ꯔꯥ
ꯎꯝ ꯍꯝ
ꯑꯗꯨꯗꯣ ꯌꯥꯕ꯭ꯔꯕ ꯅꯣꯢꯖꯨ ꯍꯥꯢꯗꯤ ꯃꯤꯠ ꯈꯞꯄꯒ ꯇꯧ ꯇꯧꯔꯨꯔꯕ ꯅꯠꯇ꯭ꯔꯣ
ꯎꯝ ꯃꯤꯠ ꯈꯞꯄꯒ ꯇꯧꯋꯦ
ꯑꯗꯨ ꯃꯍꯨꯠ ꯁꯤꯟꯕ ꯑꯗꯨꯝ ꯌꯥꯕ꯭ꯔꯕ
ꯃꯍꯨꯠꯁꯤ ꯁꯤꯟꯕ ꯌꯥꯗꯤꯌꯦ ꯌꯥꯎꯈꯤꯕꯗꯣ ꯐꯣꯇꯣ ꯅꯝꯕꯒꯨꯝꯕꯗ ꯀꯥ꯭ꯔꯠꯇ ꯌꯥꯎꯈꯤꯕ ꯃꯤꯗꯣ꯫
ꯀꯩꯅꫭ ꯍꯥꯏꯖꯦ ꯑꯩꯈꯣꯏꯒꯤꯗꯤꯅꯦ
ꯑꯥ
ꯑꯈꯣꯏ ꯃꯥꯒꯤ ꯃꯍꯨꯠ ꯁꯤꯟꯕ ꯌꯥꯕ ꯎꯝ ꯑꯈꯣꯏ ꯕꯥꯗꯣ ꯂꯩꯇ꯭ꯔꯥꯅꯤꯅ ꯑꯈꯣꯏ ꯃꯥ ꯈꯇꯪ ꯉꯥꯏꯔꯦꯗꯅꯥ ꯑꯗꯨꯏꯒꯤ ꯑꯈꯣꯏ ꯃꯥꯒꯤ ꯃꯍꯨꯠ ꯁꯤꯟꯕ ꯌꯥꯕ ꯃꯤ ꯑꯃ ꯍꯥꯄ ꯌꯥꯏ ꯑꯗꯨꯒꯤ ꯑꯩꯗꯣ ꯍꯞꯆꯜꯂꯦꯕ ꯃꯆꯥꯒꯨꯝꯕꯗꯣ ꯑꯗꯨꯗꯨꯒ ꯇꯧꯔꯦ꯫
ꯍꯣꯏ ꯌꯥꯔꯕ ꯌꯥꯏꯑꯦ꯫
ꯅꯨꯃꯤꯠ ꯀꯌꯥꯅꯤꯒꯤꯅꯣ꯫
ꯐꯤꯐꯇꯤꯟ ꯗꯦꯖ꯭ꯁ ꯅꯣꯏꯗꯤ꯫
ꯑꯈꯣꯏꯁꯨ ꯆꯞ ꯃꯥꯅꯩ ꯫ ꯅꯣꯏꯒꯤ ꯀꯣꯆꯤꯡꯗꯣ ꯂꯣꯏꯒꯕꯣ꯫
ꯑꯈꯣꯏ ꯀꯣꯆꯤꯡ ꯂꯣꯏꯗ꯭ꯔꯤ꯫
ꯅꯪ ꯆꯠꯇꯔꯦ ꯑꯗꯨꯝ
ꯆꯠꯇ꯭ꯔꯦ ꯍꯧꯖꯤꯛꯇꯣ ꯗꯦꯠ ꯇ꯭ꯋꯦꯟꯇꯤꯐꯣꯔꯗ ꯑꯦꯛꯖꯝꯅꯦꯕ꯫
ꯎꯝ
ꯑꯗꯨꯒꯤ ꯀ꯭ꯂꯥꯁ ꯇꯧꯗꯦ ꯍꯥꯏꯌꯦ꯫
ꯑꯧꯛꯖꯝ ꯍꯥꯏꯗꯤ ꯑꯔꯣꯏꯕ ꯑꯦꯛꯖꯝ ꯔꯣ꯫
ꯑꯥꯏ ꯑꯦꯁ ꯑꯦꯛꯖꯝ꯫
ꯅꯠꯇꯦꯗ ꯑꯩꯅ ꯍꯥꯏꯕꯗꯤꯅꯦ
ꯎꯝ
ꯑꯃꯇꯦ ꯅꯠꯇꯦ ꯅꯠꯇꯦ꯫ ꯌꯨ ꯄꯤ ꯑꯦꯁ ꯁꯤ ꯍꯟꯗꯛꯇꯤ ꯇꯥꯏꯌꯦꯕ ꯗꯦꯠ ꯇ꯭ꯋꯦꯟꯇꯤ ꯐꯣꯔ ꯁꯤꯗꯥ꯫ ꯑꯗꯨꯏ ꯃꯤꯁꯤꯡꯗꯣ ꯑꯗꯨꯒꯤ ꯄꯤꯗꯕꯗꯣ꯫
ꯎꯝ
ꯑꯗꯨꯒꯤ
ꯄꯥꯊꯔꯦ꯫
ꯎꯝ ꯎꯝ
ꯑꯗꯨ ꯂꯣꯏꯔꯒ ꯀꯩꯗꯧꯗꯣꯏꯅꯣ꯫
ꯑꯗꯨꯔꯣꯏꯔꯒ ꯀ꯭ꯂꯥꯁ ꯑꯃꯨꯛ ꯇꯧꯔꯅꯤ ꯀ꯭ꯂꯥꯁ ꯆꯠꯂꯅꯤ꯫
ꯀꯩ ꯀ꯭ꯂꯥꯁ
ꯀꯩ ꯑꯦ ꯂꯣꯏꯗ꯭ꯔꯤꯌꯦ ꯀ꯭ꯂꯥꯁ ꯑꯃꯗꯣ꯫
ꯅꯣꯏ ꯀꯣꯆꯤꯡꯒꯤꯗꯨꯔꯣ꯫
ꯎꯝ꯫
ꯅꯠꯇꯦꯍꯦ ꯑꯩꯅ ꯍꯥꯏꯕꯗꯤ ꯀꯣꯆꯤꯡꯗꯣ ꯍꯥꯏꯗꯤ ꯑꯗꯨ ꯂꯣꯏꯔꯒ ꯀꯩꯗꯧꯗꯣꯏꯅꯣ ꯍꯥꯏꯕ ꯑꯃꯨꯛ꯫
ꯑꯗꯨ ꯂꯣꯏꯔ ꯑꯩ ꯈꯪꯗꯦꯕꯣ꯫ ꯄꯥꯂꯦꯞꯐꯝ ꯈꯪꯗꯅ ꯆꯠꯂꯤ꯫ ꯎꯝ꯫
ꯃꯦꯟꯐꯤꯠ ꯇꯤ ꯅꯨꯃꯤꯠ ꯀꯌꯥꯅꯤ ꯇꯧꯅꯤ ꯍꯥꯏꯅꯣ꯫
ꯈꯪꯗꯤꯌꯦ ꯑꯗꯨꯒꯤꯗꯤ ꯑꯩꯝꯇ ꯍꯧꯖꯤꯛꯀꯤꯗꯨꯗꯪ ꯈꯪꯕꯅꯦ ꯏꯁꯥꯁꯨ ꯀꯟꯅ ꯅꯨꯡꯉꯥꯏꯇꯦ ꯏꯕꯦꯃ꯫
ꯕꯦꯔꯤꯝꯁ ꯅꯪ ꯀꯩꯅꫭ ꯗꯥꯠꯀꯨꯝꯕ ꯈꯔꯆꯥꯈꯔꯗꯥꯏꯅꯦ꯫
ꯝꯝꯝ ꯀꯥꯏꯗꯩ ꯀꯥꯅꯗꯦ꯫ ꯂꯥꯛꯇꯦꯗ꯫ ꯀꯩꯗꯧꯏꯅꫭ ꯈꯪꯗꯦ ꯏꯕꯦꯝ꯫
ꯄꯨꯡ ꯃꯔꯤꯗ꯫ ꯋꯥꯜꯀꯤꯡ ꯆꯠꯂꯦ ꯄꯨꯡ ꯃꯔꯤ ꯑꯗꫭ ꯑꯦ ꯑꯩ ꯑꯦꯝ ꯌꯨ ꯇꯝ ꯂꯥꯛꯅꯤꯡꯉꯦ ꯍꯧꯖꯤꯛ ꯏꯕꯥꯅꯤ ꯀꯩꯅꫭ ꯍꯨꯔꯥꯝ ꯇꯝ ꯌꯧꯔꯦ꯫
ꯍꯩꯅꯧ ꯊꯕꯤ꯫ ꯍꯝ꯫
ꯃꯤ ꯂꫭꯏ ꯍꯦꯛꯑꯝꯑꯅꯤ꯫
ꯎꯝ ꯍꯩꯅꯧꯗꯨ ꯃꯨꯜꯍꯧꯗ꯭ꯔꯤꯕꯅꯤ ꯍꯦꯛꯑꯝꯒꯤꯕ ꯌꯥꯔꯦ꯫ ꯁꯨꯝ ꯈꯜꯂꯨꯅꯨ ꯈꯤꯊꯪ ꯋꯥꯠꯂꯤ꯫
ꯃꯨꯜꯂꯝꯗ꯭ꯔꯁꯨ ꯍꯦꯛꯄ ꯄꯛꯀꯟꯕ ꯃꯤ ꯃꯌꯥꯝ ꯂꯩꯗꯨꯗꯤ꯫
ꯝꯝ
ꯅꫭꯏ ꯅꯤꯕꯥꯅꯤꯗꯨ ꯉꯍꯥꯛ ꯑꯩ ꯀꯥꯎꯏꯅꯦ ꯀꯥꯛꯆꯤꯡꯒꯤ ꯂꯥꯏ ꯍꯔꯥꯎꯕ ꯌꯦꯡꯕ ꯑ ꯅꫭꯡꯃ ꯂꯩꯌꯦꯕꯀꫭ ꯑꯗꫭ ꯍꯤꯟꯗꯤꯒꯤ ꯑꯦꯛꯖꯥꯝ ꯊꯥꯕꯒꯤ ꯍꯟꯕ ꯅꯪꯗꯕ ꯅꯦꯅꯦ ꯍꫭꯏꯗ꯫
ꯝꯝ
ꯑꯗꯨꯒꯅꯦ ꯅꯦꯕ꯭ꯔꯥꯅꯤꯗꫭ ꯖꯒꫭꯏ ꯁꯥꯕ ꯌꯥꯎꯍꯧꯑꯦ꯫ ꯝ ꯀꯦꯊꯔꯒ ꯊꯦꯀꯠꯇꯅ ꯃ ꯃꯥꯗꫭ ꯃꯁꯥꯒꯤ ꯃꯥꯜꯂꯤꯗ ꯊꯦꯀꯠꯄꯗꯨ꯫
ꯝꯝ ꯃꯥꯏ ꯍꯩꯅꯕꯤꯅꯦ꯫
ꯝꯝ ꯊꯦꯀꯠꯍꯧꯑꯦꯕ ꯖꯒꫭꯏ ꯁꯥꯕ ꯗꯨꯗꯁꯨ
ꯊꯦꯀꯠꯑꯧ ꯊꯦꯀꯠꯂꯒ ꯃꯩꯆꯔꯝ꯫ ꯂꯪꯇ꯭ꯔꯤꯛꯀ ꯂꯪꯕ꯭ꯔꯥ꯫
ꯎꯝ ꯐꯕꯨꯗꯤ ꯐꯖꯩ꯫
ꯎꯝ ꯃꯤꯒꯤꯅ ꯒ꯭ꯔꯣꯋ ꯑꯞ ꯑꯈꯣꯏꯒꯤꯅ
ꯃꯅꯥ
ꯎꯝ ꯎꯏꯌꯦ
ꯌꯥꯝ ꯍꯥꯎꯑꯦ ꯍꯩ ꯑꯃ
ꯀꯩ ꯍꯩꯅꯣ
ꯕꯦꯔꯤꯅꯤ ꯍꯥꯏꯌꯦ ꯃꯃꯤꯡ
ꯑꯣ ꯈꯥꯃꯦꯟꯁꯤꯟꯒꯤ ꯃꯍꯥꯑꯣ ꯈꯔ ꯌꯥꯑꯣꯕꯥꯗꯣ
ꯑꯃꯥ ꯑꯉꯥꯕꯤꯗꯨ
ꯈꯟꯒꯦ
ꯑꯗꯨꯗꯣ ꯃꯨꯂꯦꯕ ꯍꯥꯎꯌꯦ
ꯎꯝ ꯑꯩ ꯐꯨꯔꯤꯠ ꯈꯔ ꯊꯔꯀꯦ ꯇꯧꯔ ꯅꯉꯣꯟꯗ ꯊꯔꯛꯇꯦ
ꯎꯝ ꯍꯥꯏꯔꯛꯑꯣ
ꯅꯥꯍꯟꯒꯤ ꯅꯥꯟꯒꯤ ꯁꯇꯦꯁꯠꯇꯣ ꯎꯏ ꯑꯗꯨꯗꯤ ꯎꯔꯦ
ꯑꯄꯥꯝꯕꯥ ꯌꯥꯎꯗꯔꯣ
ꯌꯥꯎꯏꯗ ꯑꯗꯨ ꯃꯨꯕꯅꯤꯅ ꯑꯔꯃꯂꯦꯁꯠꯇꯨ ꯍꯦꯛꯇ
ꯎꯝ
ꯑꯗꯨꯝꯕꯗꯣ ꯈꯨꯠꯁꯤ ꯈꯨꯃꯨ ꯑꯃ ꯇꯧꯔꯦ ꯌꯥꯗꯔꯦ ꯃꯨꯔꯦꯗ ꯂꯋꯥꯏ ꯃꯆꯥ ꯑꯣꯏꯔꯨꯗꯅ ꯌꯥꯗꯦ
ꯑꯀꯖꯝꯗꯨ ꯀꯥꯅ ꯄꯔꯣ ꯑꯗꯨꯒ ꯑꯏ ꯑꯏ ꯁꯤ ꯊꯔꯣꯏꯗꯔꯣ ꯍꯟꯗꯀ ꯊꯥꯔꯣꯏꯕ
ꯑꯩꯗꯤ ꯉꯥꯏꯍꯛꯇꯪ ꯇꯨꯝꯕꯗ ꯍꯦꯛꯠ ꯐꯨꯛ ꯐꯨꯛ ꯍꯧꯒꯠꯂꯤꯕ ꯋꯥꯈꯜꯗꯣ
ꯎꯝ
ꯌꯥꯗꯦ ꯎꯗꯕꯁꯨ ꯀꯨꯏꯔꯦ ꯀꯣ
ꯀꯨꯏꯔꯦ ꯌꯥꯝ ꯊꯤꯟ ꯅꯪ ꯅꯣꯏꯈꯠꯂꯕ꯭ꯔꯥ
ꯀꯤꯗꯥꯪꯕꯨꯗꯤ ꯅꯣꯏꯈꯠꯄꯔꯥ ꯈꯪꯗꯦ ꯑꯃꯨ ꯃꯨꯛꯄꯨꯗꯤ ꯅꯨꯊꯤꯟꯗꯒ ꯇꯨꯝꯕ ꯍꯧꯒꯠꯂꯛꯞꯗ ꯃꯥꯏꯒ ꯊꯣꯜ ꯊꯣꯅ ꯂꯑꯣꯋꯤ ꯋꯈꯟꯗ ꯑꯗꯨꯝ ꯐꯥꯑꯣ
ꯑꯗꯨꯗꯤ ꯌꯦꯡꯕ ꯅꯨꯡꯉꯥꯏꯔꯃꯅꯤ
ꯑꯁ ꯅꯣꯏꯔꯥ ꯃꯥꯜꯂꯦ ꯀꯥꯏ ꯈꯜꯂꯦ ꯑꯗꯨꯕꯨ
ꯑꯪ ꯍꯧꯖꯤꯛ ꯃꯁꯛ ꯐꯖꯕ ꯅꯨꯄꯤ ꯌꯦꯡꯗꯦ ꯃꯁꯥꯅꯣꯏꯕ ꯑꯣꯏ ꯌꯦꯡꯉꯤ
ꯑꯩꯅꯣꯏꯈꯠꯄ ꯄꯥꯝꯕꯒꯤ
ꯑꯗꯣ ꯃꯁꯥ ꯐꯕꯗꯣ ꯍꯦꯛꯇ ꯐꯖꯩ
ꯃꯁꯥ ꯐꯕꯗꫭ ꯑꯗꯨꯝ ꯐꯖꯩꯗ ꯍꯥꯏꯗꯤ ꯑꯗꯨꯝ ꯈꯤꯇꯪ ꯗꯛ ꯂꯥꯎꯅ ꯀꯦꯔꯒ ꯗ꯭ꯔꯦꯖ ꯑꯃ ꯁꯦꯠꯄꯗ ꯑꯗꯨꯝ ꯌꯦꯡꯕꯗꯣ ꯁꯛ ꯌꯥꯝ ꯐꯖꯗ꯭ꯔꯁꯨ ꯌꯥꯕ
ꯍꫭꯏ
ꯑꯗꯨꯕꯨ
ꯅꯣꯡꯃꯗꯤ ꯁꯣꯏꯗꯅꯃꯛꯀꯤ ꯑꯩꯈꯣꯏꯁꯨ ꯍꯩꯖꯤꯛ ꯆꯥꯔꯤꯕ ꯃꯌꯥꯝꯁꯤꯅ ꯅꯣꯡꯃꯗꯤ ꯅꫭꯏꯔꯛꯈꯤꯅꯤ
ꯎꯝ
ꯊꯥꯖꯕ ꯊꯝꯃꯨ
ꯑꯗꯨꯒꯤ ꯊꯥꯖꯕꯗꯨꯅꯅꯦ ꯑꯗꯨꯝ ꯂꯩꯁꯦ
ꯍꯣꯠꯅꯕꯕꯨ ꯀꯜꯂꯗꯤ ꯅꯣꯡꯃꯗꯤ ꯁꯣꯏꯗꯅꯃꯛꯀꯤ ꯉꯃꯛꯈꯤ ꯉꯃꯛꯀꯅꯤ ꯅ ꯑꯩꯈꫭꯏ
ꯏꯃ ꯅꯣꯏꯁꯦ ꯃꯤꯗꯩꯔꯣ
ꯅꯠꯇꯦ ꯒ꯭ꯔꯤꯟ ꯑꯃ ꯌꯥꯎꯊꯣꯡꯔꯛ ꯏꯕ
ꯑꯝ ꯑꯩꯈꯣꯏꯒꯤ ꯄꯨꯄꯨꯒꯤ ꯃꯌꯥꯝꯕꯒꯤ ꯃꯆꯥꯅꯤꯗ ꯃꯆꯥꯒꯤꯅꯤꯗ
ꯑꯣ
ꯆꯥꯎ ꯍꯥꯏꯕꯅꯤꯗ ꯑꯗꯨꯝ ꯑꯗꯨꯏꯁꯨ ꯑꯃꯅ ꯅꯪꯒ ꯋꯥꯔꯤ ꯁꯥꯅꯕꯁꯤꯗ ꯁ꯭ꯋꯥꯏꯁꯤꯗ ꯍꯦꯛꯑ ꯍꯦꯛꯑ ꯆꯥꯊꯣꯛꯑꯕ
ꯃꯤꯅꯠ ꯀꯌꯥꯕꯨ ꯐꯥꯔꯖꯥꯠꯅꯣ
ꯐꯥꯔꯦ ꯇꯨꯝꯃꯣ ꯅꯪ ꯐꯖꯅ
ꯌꯥꯔꯕꯣ
ꯎꯝ ꯐꯦꯟ ꯃꯅꯥꯛꯇ ꯍꯧꯔꯦꯟ ꯐꯤ ꯇꯧꯔꯝꯗꯥꯏꯗ ꯍꯥꯏꯔꯛꯑꯣ
ꯎꯝ ꯌꯥꯔꯗ꯭ꯔꯣ
ꯑ ꯊꯝꯃꯒꯦ ꯍꯣꯏ ꯍꯥꯏꯕ ꯄ꯭ꯔꯤ ꯄ꯭ꯂꯥꯟ ꯇꯧꯕ ꯃꯥꯜꯂꯗ꯭ꯔ‌ꯣ
ꯎꯝ